ꯂ
ꯎꯝ
ꯀꯔꯤ ꯇꯧꯕ꯭ꯔꯣ
ꯎꯝ ꯑꯗꯨꯝ ꯂꯩꯌꯦ
ꯈꯣꯟꯖꯦꯟꯗꯨ ꯇꯨꯝꯅꯤꯡꯗ꯭ꯔꯤ ꯕꯃꯥꯒꯤꯅꯦ
ꯏꯁꯁ ꯉꯔꯥꯡꯗꯤꯀꯣ ꯂꯣꯏꯌꯦꯍꯦ ꯉꯥꯏꯍꯥꯛ ꯇꯥꯡꯗ ꯃꯥꯡ ꯃꯥꯡ ꯁ ꯁꯤ ꯃꯥꯡꯕꯁꯦ
ꯎꯝ ꯃꯔꯝ ꯉꯁꯤꯅ ꯀꯔꯤꯒꯤ ꯑꯗꯨꯃꯥꯏꯅ ꯇꯧꯗꯕ
ꯁꯤꯅꯤ ꯅꯪꯒꯤ ꯈꯣꯟꯖꯦꯜꯗꯣ ꯇꯥꯕ ꯀꯨꯏꯗ꯭ꯔꯤꯗꯒꯤ
ꯑꯩ ꯅꯧꯀꯦ ꯇꯧꯋꯦ
ꯂꯅ ꯃ ꯍꯥꯊ ꯗꯀꯅꯤ ꯀꯔꯤ ꯅꯣꯀ ꯇ ꯍꯦ
ꯍꯥꯏ ꯍꯥꯏꯗꯤ
ꯅꯪ ꯀꯔꯤꯒꯤꯦ ꯅꯪ ꯁꯤ ꯑꯥꯗ ꯆꯠꯇ꯭ꯔꯤꯗꯤ
ꯁꯤꯗ ꯁꯤꯗ ꯌꯥꯔ ꯏꯅ
ꯀꯔꯤ ꯀꯔꯤ ꯃꯤ ꯌꯥꯝꯕ ꯅꯠꯇ꯭ꯔꯣ
ꯐꯃꯣꯡ ꯍꯥꯔꯥꯡꯒꯗ
ꯅꯪ ꯑꯗꯨ ꯅꯅ ꯄꯥꯂ ꯇꯨꯝꯃꯤꯗꯅ ꯅꯠꯇ꯭ꯔꯣ
ꯑꯥꯎ
ꯑꯗꯨꯒꯤ ꯅꯪꯒꯤꯗ ꯅꯪꯎ ꯅꯨꯄꯥꯒꯤꯗ ꯅꯪꯎ ꯅꯨꯄꯥꯗꯤ ꯀꯗꯥꯏ ꯇꯨꯝꯒꯅꯤ
ꯇꯥꯀꯥ ꯌꯥꯝꯀ ꯇ ꯑꯃꯣ
ꯑ ꯑꯗꯨꯒꯅꯦ ꯌꯥꯝꯌꯥꯝꯕꯁꯨ ꯃꯊꯛꯇ
ꯎꯝ ꯃꯈꯥ ꯒꯥꯟ ꯅ ꯄꯔꯃꯗꯗꯃꯃꯦ ꯑꯩꯒꯤ ꯑꯅꯥꯎꯄꯥ ꯑꯃꯒ ꯇꯝꯃꯦ
ꯃ ꯃ ꯊꯅ ꯇꯃꯕꯤ ꯌꯥꯅꯤꯊꯒ
ꯑ ꯇꯟꯦ ꯑꯩꯈꯣꯏ ꯑꯩꯒꯤꯀꯥꯁꯨ ꯅꯠꯇꯕꯗ
ꯀꯩꯁꯨ ꯃꯤ ꯆꯤꯟꯕꯩꯅꯤ ꯀꯩꯅꯣ
ꯍꯣꯏ ꯀꯥꯏꯗꯗ
ꯗꯥꯛ ꯀꯥꯗꯗꯅ
ꯎꯝ
ꯑꯗꯨ ꯃꯅꯥ ꯃꯌꯥꯝ ꯀꯟꯂꯕ ꯑꯗꯨ ꯇꯨꯝꯃꯅ ꯑꯗꯨ ꯐ ꯂꯩꯩꯇꯦ ꯈꯟ꯭ꯔ
ꯑꯦꯗꯤ ꯏꯅꯦꯒ ꯏꯅꯥꯎꯅꯨꯄꯤ ꯂꯥꯛꯀꯅꯤ
ꯑꯁ ꯌꯥꯝꯅ ꯄꯣ
ꯎꯝ
ꯑꯁ ꯌꯥꯝ ꯁꯥꯏ ꯑꯁ ꯁꯥ ꯌꯦꯟꯁꯥꯡ ꯁꯥ ꯀꯩꯅꯣ ꯑꯦꯟꯁꯥꯡ ꯆꯥꯕꯅꯤꯅ ꯃꯦꯝꯁꯔꯦ
ꯙꯅꯤ
ꯊꯥꯎꯒ ꯊꯥꯎꯒꯨꯝꯕ ꯆꯥꯔꯗꯤ ꯑꯩꯈꯣꯏ ꯍꯛꯆꯥꯡꯁꯤ ꯁꯥꯕꯅꯦ ꯃꯍꯧꯁꯥ ꯈꯪꯗꯔꯣ
ꯈꯣꯡꯒꯤ ꯀꯩꯅꯣ ꯑꯗꯨꯗꯤ ꯑꯩꯈꯣꯏ ꯁꯤꯍꯄ ꯈ꯭ꯔꯅ
ꯅꯁꯝꯄꯗ ꯍꯥꯏꯕꯂ
ꯎ ꯅꯣꯛꯅꯤꯡꯌꯦ ꯅꯪꯗꯣ ꯑꯗꯣ ꯑꯗꯨꯒꯝꯕ ꯋꯥꯗꯣ ꯑꯗꯨꯝ ꯍꯥꯏꯔꯛꯄꯁꯤꯗ ꯑꯗꯨꯝꯅ ꯑꯉꯥꯡ ꯃꯆꯥ ꯌꯥꯝ ꯇꯥꯏ
ꯍꯗ
ꯑꯩꯈꯣꯏꯗꯤ ꯌꯥꯝ ꯑꯍꯟ ꯑꯣꯏꯈ꯭ꯔꯕꯅꯤꯅ ꯌꯥꯝ ꯒ꯭ꯌꯥꯟ ꯇꯥꯈ꯭ꯔꯕꯀꯣ
ꯖꯤꯝ
ꯑꯩꯈꯣꯏ ꯏꯕꯣꯛꯇꯣ ꯍꯌꯦꯡꯗꯤ ꯏꯕꯣꯛ ꯅꯣꯡꯃꯥꯏꯖꯤꯡꯅꯦ ꯃꯄꯥꯜꯁꯤꯡꯒꯤ ꯅꯨꯃꯤꯠꯅꯦ ꯍꯥꯏꯔꯒ ꯍꯥ ꯍꯌꯦꯡ ꯅꯣꯡꯃꯥꯏꯖꯤꯡ ꯑꯣꯏꯔꯕꯣ ꯑꯩꯗꯤ ꯏꯔꯥꯏꯅꯦ ꯈꯟꯕꯅꯤꯅꯦ ꯍꯥꯏ
ꯀꯔꯤ ꯍꯥꯏꯕꯅꯣ ꯃꯄꯥꯁꯤꯡꯒꯤ ꯍꯥꯏꯕ꯭ꯔꯣ
ꯃꯄꯥꯜꯁꯤꯡꯒꯤ ꯅꯨꯃꯤꯠ
ꯀꯔꯤ ꯍꯥꯏꯕ ꯑꯗꯨꯅ
ꯅꯪꯁꯨ ꯀꯔꯤꯅꯣ ꯍꯌꯦꯡ ꯀꯔꯤ ꯅꯨꯃꯤꯠꯅꯣ
ꯉꯍꯥꯛ ꯇꯤ ꯅꯣꯡꯃꯥꯏꯖꯤꯡꯅꯦ ꯈꯪꯉꯦ ꯍꯥꯏꯗꯤ ꯅꯨꯄꯥꯁꯤꯡꯒꯤ ꯅꯨꯃꯤꯠ ꯍꯥꯏꯗꯤ ꯑꯣ ꯑꯣ ꯑꯣ ꯑꯁ ꯑꯩ ꯑꯗꯨꯒꯤ ꯋꯥꯍꯟꯊꯣꯛꯇꯣ ꯋꯥꯍꯟꯊꯣꯛꯇꯣ
ꯀꯔꯤ ꯋꯥꯍꯟꯊꯣꯛ ꯇꯨꯃꯤꯟ ꯂꯩꯌꯣ ꯅꯀꯣꯛꯇꯤ ꯁꯤꯖꯤꯟꯅꯗ꯭ꯔꯒ ꯀꯔꯤ ꯋꯥꯍꯟꯊꯣꯛ
ꯑꯩ ꯑꯍꯍ
ꯗꯥꯥꯡ ꯗꯥꯥꯡ ꯍꯥꯏꯔꯛꯄꯣ
ꯎꯝ ꯍꯍ ꯃꯤꯑꯣꯏꯕ ꯍꯥꯏꯕꯁꯤꯗꯤ ꯁꯣꯏꯕ ꯇꯝꯕ ꯉꯝꯗꯦꯗꯅ
ꯅꯪꯒꯤ ꯁꯣꯏꯕꯗꯨꯗꯤ ꯌꯥꯗ꯭ꯔꯦ ꯃꯇꯥꯡ ꯆꯥꯕꯗ ꯁꯣꯏꯗꯦ ꯀꯔꯤꯁꯨ ꯅꯠꯇꯕꯗ ꯁꯣꯏꯌꯦ ꯆꯥꯛ ꯆꯥꯔꯕ꯭ꯔꯣ ꯍꯥꯏꯔꯒ ꯑꯩꯗꯤ ꯉꯁꯤ ꯑꯥꯗ ꯆꯠꯂꯦ ꯍꯥꯏꯕꯒꯨꯝꯕꯅꯦ ꯅꯪꯁꯨ
ꯑꯍꯟꯒꯤ ꯂꯩꯅꯥꯅꯦ ꯀꯔꯤꯔꯥ
ꯀꯔꯤ ꯑꯍꯥꯟꯅ ꯑꯩꯉꯣꯟꯗꯒꯤ ꯑꯉꯥꯡꯅꯦ
ꯇꯧꯅꯨꯗꯥ
ꯆꯍꯤ ꯀꯨꯟ ꯈꯛꯇ ꯉꯥꯏꯔꯤꯕ ꯑꯉꯥꯡ ꯅꯪꯅ
ꯅꯪ ꯑꯩꯉꯣꯟꯗ ꯃꯨꯛꯀꯅꯨꯗꯥ
ꯃꯨꯛꯑꯦ ꯅꯪ ꯀꯩꯗꯧꯒꯦ ꯍꯥꯏꯅꯣ
ꯅꯪ ꯑꯩꯉꯣꯟꯗ ꯍꯧꯔꯛꯀꯅꯨꯗ ꯅꯪ ꯆꯩ ꯆꯥꯅꯤ
ꯐꯨꯅꯔꯁꯨ ꯉꯝꯃꯣꯏ ꯈꯨꯄꯤꯛꯇꯨꯒ
ꯁꯤ ꯍꯤ ꯍꯤ ꯍꯤ ꯅꯉꯣꯟꯗꯒꯤ ꯌꯥꯝ ꯋꯥꯡ ꯆꯥꯎꯋꯤꯗ
ꯎꯝ ꯍꯨꯝ
ꯅꯪꯗꯤ ꯑꯩꯒꯤ ꯂꯦꯡꯖꯨꯝꯗ
ꯂꯦꯡꯖꯨꯝ ꯍꯥꯏꯗꯤ ꯀꯩꯅꯣ
ꯈꯪꯗꯦ
ꯎꯝ ꯈꯤ ꯍꯤ ꯍꯤ ꯍꯤ ꯄꯥꯝꯕꯣꯝ ꯍꯥꯏꯌꯣ
ꯂꯦꯡꯖꯨꯝ ꯄꯥꯝꯕꯣꯝꯒꯤ ꯃꯄꯥꯗꯣ ꯂꯦꯡꯖꯨꯝ
ꯈꯪꯗꯦ ꯑꯩꯁꯨ ꯍ ꯍ ꯑꯩꯗꯤ ꯈꯪꯗꯦ ꯑꯗꯨꯝ ꯇꯥꯡꯗꯦ
ꯑꯩꯗꯤ ꯈꯪꯉꯦ ꯑꯩꯗꯤ ꯏꯁꯩ ꯏꯁꯩꯗꯒꯤ ꯈꯪꯕꯅꯦ
ꯑꯥ ꯑꯥ ꯉꯥꯊꯥꯗꯨꯅ ꯑꯩꯒꯤ ꯂꯦꯡꯖꯨꯝꯗ
ꯎꯝ
ꯇꯧꯋꯤꯀꯣ ꯔꯤꯜ ꯆꯥꯗꯤ
ꯅꯪꯗꯤ ꯇꯧꯗꯕ꯭ꯔꯣ꯫
ꯎꯝ ꯈꯔꯗꯤ ꯅꫭꯏꯔꯅꯤ꯫ ꯅꯣꯏꯒꯨꯝꯅ
ꯍꯩꯁꯤꯡꯗꯦꯗ
ꯅꯥꯀꯣꯛꯗꯨ ꯊꯥꯗꯗ꯭ꯔꯒ ꯍꯩꯁꯤꯡꯗꯦ ꯀꯥꯏꯅ꯫
ꯀꯣꯛꯀꯗꯣ ꯊꯥꯗꯧ ꯍꯥꯏꯅꫭ ꯀꯣꯛꯄꯨ ꯑꯉꯛꯄꯅꯦꯍꯦ ꯅꯪꯁꯨ꯫
ꯂꯩꯕꯥꯛꯇ-ꯂꯩꯕꯥꯛꯇ꯫
ꯊꯗꯧ ꯅꯪ꯫
ꯑꯩꯗꯤ ꯊꯥꯗꯈ꯭ꯔꯦ꯫ ꯎꯝ ꯍꯌꯦꯡꯅꯦ
ꯇꯥꯕ꯭ꯔꫭ꯫
ꯑꯥ
ꯋꯦꯁ ꯇꯧꯔꯛꯎꯍꯦ꯫
ꯀꯔꯤꯅꯣ ꯅꯪ ꯍꯧꯖꯤꯛꯀꯤ ꯋꯥꯉꯥꯡ ꯋꯥꯗꯣ꯫
ꯑꯁ ꯀꯔꯤꯁꯨꯨ ꯀꯥꯏꯗꯦꯗ ꯑꯩꯒꯤꯗꯤ꯫ ꯃꯤꯄꯥꯁꯤꯡꯒꯤ ꯅꯃꯤꯠꯇꫭ
ꯍꯣꯏ-ꯍꯣꯏ ꯇꯨꯡꯗ ꯑꯣꯏꯔꯛꯀꯗꯕꯒꯤ ꯑꯣꯏꯕꯅꯤꯅꯀꯣ꯫
ꯁꯦꯁ
ꯅꯠꯇ꯭ꯔ꯫
ꯅꯥꯠꯒꯨꯝ ꯇꯧꯋꯦ
ꯅꯨꯄꯤ ꯊꯤꯔꯣꯏ ꯍꯥꯏꯔꯒ ꯍꯧꯖꯤꯛꯅ ꯅꯠꯒꯨꯝ ꯇꯧꯋꯦ ꯍꯥꯏ꯫
ꯊꯤꯔꫭꯏ ꯊꯤ ꯊꯤꯔꯣꯏ ꯀꯔꯤꯒꯤꯅꫭ꯫
ꯑꯗꯨꯏꯗꯤ ꯇꯧꯔꯣꯏ ꯍꯥꯏꯒꯗꯕꯅꯤ ꯅꯪꯗꯤ ꯅꯠ ꯒꯨꯨꯝ ꯇꯧꯋꯦ ꯍꯥꯏꯗ ꯅꯤꯡꯗꯤ ꯑꯗꯨꯗꯤ ꯅꯪꯅ ꯅꯁꯥꯥꯅ ꯅꯁꯥꯕꯨ ꯊꯥꯖꯕ ꯊꯝꯗꯦ꯫
ꯏꯁꯥꯅ ꯏꯁꯥꯕꯨ ꯊꯥꯖꯗ꯭ꯔꯗꯤ ꯀꯅꯥꯅ ꯅꯪꯕꯨ ꯊꯥꯖꯒꯦꯔꯥ꯫
ꯅꯪꯅ꯫
ꯑꯩꯕꯨꯗꯤ ꯍꯣꯏ ꯊꯥꯖꯔꯦ ꯃꯤ ꯑꯇꯣꯞꯄ ꯍꯥꯏꯕꯅꯤ꯫
ꯀꯔꯤꯒꯤꯅꯣ ꯌꯥꯝ ꯁꯥꯏ ꯉꯁꯤꯁꯦ ꯑꯩ ꯇ꯭ꯔꯦꯁꯅ ꯑꯣꯏꯔꯖꯥꯠꯂꯥ꯫ ꯇꯜꯂꯤ ꯍꯦ꯫
ꯍꯥꯏꯌꯦ ꯑꯃꯨꯛ ꯍꯥꯏꯌꯦ ꯑꯗꯨꯁꯨ꯫
ꯑꯣ ꯑꯁꯤ ꯐꯃꯨꯡꯁꯦ ꯑꯁ ꯑꯁꯤꯅꯅꯤꯅꯦ ꯁꯥꯔꯤꯁꯦ꯫ ꯌꯥꯝ ꯁꯥꯏꯌꯦ꯫ ꯎꯝ ꯑꯅꯤ ꯑꯍꯨꯝ ꯑꯁꯤ ꯇꯥꯗ꯭ꯔꯤ ꯐꯥꯎꯗ ꯇꯨꯝꯕ ꯌꯥꯗꯕ ꯃꯥꯗ ꯁꯥꯏ
ꯑꯩꯁꯨ ꯉꯥꯁꯤꯗꯤ ꯈꯔꯥ ꯁꯥꯏꯦ ꯐꯤ ꯏꯟꯂꯦ
ꯐꯥꯏꯅꯊꯒꯦꯁꯤ ꯅꯣꯏ ꯏꯃꯨꯡꯁꯤꯡ ꯇꯣꯃꯅꯥꯈꯔꯥꯕꯨ
ꯗꯤ ꯇꯨꯝꯕ꯭ꯔꯥ ꯇꯨꯝꯗꯕ꯭ꯔꯥ ꯈꯡꯗꯦ ꯅꯍꯥꯟ ꯉꯥꯏꯍꯥꯛ ꯕꯣꯂ ꯌꯦꯡꯕꯒꯤ ꯂꯥꯡꯕ ꯍꯧꯔꯅꯦꯕ
ꯑꯗꯨꯨꯝ ꯌꯦꯡꯉ꯭ꯔꯣ
ꯃꯣꯏ ꯑꯗꯨ ꯑꯩꯈꯣꯏ ꯏꯃꯥꯒ ꯑꯩꯈꯣꯏ ꯋꯥꯔꯤꯔꯤꯀꯣ ꯀꯥꯡꯈꯜ ꯃꯊꯛꯇꯣ ꯑꯗꯨꯗ ꯐꯣꯟꯗꯨ ꯊꯝꯃꯒ ꯌꯦꯡꯕꯅꯦ
ꯀꯑꯣꯛ ꯌꯥꯎꯍꯦ
ꯎꯝ ꯀꯥꯡꯈꯟ ꯃꯊꯛꯇꯥ ꯑꯗꯨ ꯊꯝꯃꯒ ꯇꯨꯝꯅꯤꯡꯉꯁꯨ ꯇꯨꯝꯃꯒ ꯍꯧꯒꯠꯂꯒ ꯑꯃꯨꯛ ꯌꯦꯡꯉ ꯑꯗꯨꯝ ꯇꯨꯝꯃꯦ ꯍꯥꯏ
ꯀꯣꯛꯇꯤ ꯄꯖꯅꯥ ꯁꯤꯖꯤꯟꯅ ꯍꯦ ꯑꯥ
ꯅꯁꯨ ꯑꯗꯨꯃꯥꯏ ꯇꯧ ꯑꯣ
ꯗꯤ ꯄꯔꯒ ꯌꯦꯅꯤꯡꯦ
ꯅꯊꯟꯇꯥ ꯍꯦꯡ ꯌꯦꯡꯅꯤ ꯉꯥꯗꯤ ꯈꯡꯗꯦ
ꯑꯦ ꯅꯦꯌꯟ ꯅꯨꯄꯥꯗꯤ ꯇꯨꯝꯀꯔ꯭ꯕꯣ
ꯈꯣꯏꯗꯣ
ꯀꯝꯒꯤ ꯀꯥꯏꯗꯅꯣ ꯒꯥ
ꯂꯅ ꯈꯨꯅꯥ
ꯃꯣꯏ ꯃꯃꯥꯅ ꯄꯥꯁꯤꯟꯒꯥꯅꯥ
ꯎꯝ
ꯃꯣꯏ ꯂ ꯂꯩꯃꯤꯟꯅꯕꯁꯤꯡꯁꯤꯡꯒ
ꯅꯡꯗꯤ ꯌꯥꯔꯣꯏ
ꯎꯝ
ꯅꯡꯗꯤ ꯌꯥꯔꯣꯏ
ꯀꯔꯤ ꯍꯥꯏꯔꯣ
ꯀꯨꯁꯤ ꯍꯥꯏꯗ ꯑꯩꯈꯣꯏꯗꯤ ꯋꯥꯔꯤ ꯁꯥꯕꯅ ꯌꯥꯝ ꯂꯩꯌꯦ
ꯃꯣꯏ ꯀꯥꯡꯕꯨ ꯍꯥꯏꯕꯅꯤ
ꯗꯥꯡꯗꯤ ꯆꯠꯂꯣꯏꯔꯦ
ꯀꯨꯔꯨꯒꯤ ꯑꯣꯏ ꯆꯣꯏ ꯃꯣꯏ ꯃꯁꯦꯟ ꯃꯣꯏ ꯑꯩꯈꯣꯏꯅ ꯇꯧꯃꯤꯟꯅꯕꯁꯤꯡꯅꯤ ꯑꯗꯨꯒ ꯂꯩꯃꯤꯟꯅꯕꯁꯤꯡ
ꯅꯅ ꯄꯥꯔꯣ ꯍꯥꯏꯁꯦ
ꯎꯝ
ꯑꯗꯨꯅꯥ ꯑꯩꯁꯨ ꯅꯣꯏ
ꯑꯗꯗ ꯀꯥꯞꯗꯨ
ꯎꯝ
ꯑꯗꯥ ꯂꯩꯥꯏꯔꯞ ꯇꯟꯕꯗꯨ
ꯎꯝ ꯎꯝ ꯑ ꯑꯩꯗꯤ ꯅꯣꯏ ꯀꯣꯏꯕ ꯆꯠꯀꯅꯤ ꯍꯥꯏꯕ꯭ꯔꯥ ꯍꯥꯏꯔꯒꯥ
ꯏꯅꯥꯎꯄ ꯏꯅꯥꯎꯄꯥ ꯀꯥꯡꯕꯨ ꯍꯥꯏꯕꯅꯤ ꯎꯇꯔ ꯔꯋꯥꯔꯁꯇ ꯀ
ꯑꯗꯨꯗꯥꯥꯏ ꯇ ꯆ ꯀꯦꯌꯥꯔꯨꯔ
ꯂ
ꯊꯝꯕꯥꯜ ꯌꯦꯡꯕ ꯆꯠꯀꯗꯧ ꯃꯥꯜꯂꯦ ꯍꯥꯏꯔꯗꯤ ꯍꯟꯗꯛꯇ ꯊꯝꯕꯥꯜ ꯌꯥꯝ ꯁꯥꯠꯄ ꯃꯇꯝꯅꯤꯅꯤꯀꯣ
ꯈꯪꯗꯦ ꯈꯂ ꯁꯥ ꯈꯪꯗꯦ ꯃꯤ ꯅ ꯀꯨꯝ ꯃꯅꯦ ꯍꯥꯏ ꯑꯗ ꯂꯩꯏꯃꯅꯦ ꯇ ꯁꯤ
ꯌꯥꯝ ꯐꯩꯅꯦ
ꯀꯅꯤ ꯐꯅꯤ
ꯀ ꯆꯁꯨ ꯐꯥꯏ
ꯑꯩꯀꯣ